ꯇꯥꯔꯕꯣ
ꯍꯜꯂꯣ
ꯇꯥꯏꯌꯦ ꯇꯥꯔꯦ
ꯑꯩ ꯅꯦꯋꯥꯛ ꯌꯥꯗꯦ ꯍꯥꯏꯕ
ꯂꯋꯥꯏꯗ ꯂꯩꯕꯅꯤꯅ
ꯎꯝ ꯈꯣꯏ ꯕꯦꯝꯃꯥꯗꯤ ꯏꯝꯐꯥꯜ ꯆꯠꯀꯅꯤ ꯒꯨꯠꯅꯥꯏꯠ ꯑꯝꯇ ꯂꯩꯔꯣ ꯍꯥꯏꯒꯤꯝꯅꯤ
ꯏꯝꯐꯥꯜꯗꯩ ꯒꯨꯠꯅꯥꯏꯠ ꯂꯩꯔꯛꯑꯣ ꯍꯥꯏꯕ
ꯎꯝ ꯑꯩ ꯉꯍꯥꯟ ꯂꯩꯒꯦꯇꯧꯕ ꯀꯥꯎꯔꯦ ꯑꯗꯨꯅ
ꯕꯖꯥꯔ ꯆꯠꯂꯤꯉꯩꯗ ꯀꯣꯛ ꯂꯩꯔꯝꯕꯅꯦ ꯅꯪ ꯂꯩꯒꯦꯗꯤ ꯍꯥꯏꯗꯤ ꯍꯥꯏꯒꯅꯦꯕ ꯑꯩ ꯌꯨꯝ ꯍꯜꯂꯝꯗꯥꯏ ꯂꯩꯒꯦꯅꯗꯤ ꯍꯥꯏꯗꯤ ꯍꯥꯏꯈꯤꯕꯅꯦ ꯅꯪ
ꯑꯣ ꯑꯩꯈꯣꯏ ꯕꯦꯝꯗꯣ ꯐꯨꯔꯤꯠ ꯂꯩꯒꯦ ꯑꯗꯨ ꯊꯥ ꯊꯥ ꯌꯣꯟꯕꯗꯣ ꯑꯗꯩ ꯂꯩꯔꯛꯑꯣ ꯍꯥꯏꯒꯤꯝꯅꯦ ꯃꯥ ꯍꯥꯏꯅꯦ ꯑꯗꯨꯅ ꯃꯐꯔꯦ ꯃꯥꯁꯨ ꯉꯍꯥꯟ ꯆꯅꯤ ꯆꯅꯤ ꯄꯤꯕ ꯂꯩꯌꯦ
ꯑꯣ
ꯑꯩꯅ ꯉꯥꯥꯟ ꯂꯩꯕ ꯐꯨꯔꯤꯠꯇꯣ ꯃꯥꯅ ꯂꯥꯛꯑꯀꯥꯟꯗ ꯃꯥ ꯆꯠꯄ ꯃꯇꯝꯗꯗꯤ ꯆꯥꯝꯔꯤ
ꯑꯥ
ꯂꯩꯗꯅ
ꯎꯝ ꯑꯗꯨꯗꯤ ꯅꯣꯏ ꯏꯝꯐꯥꯜ ꯆꯠꯄꯩ ꯃꯍꯩ ꯌꯥꯜꯂꯦ ꯑꯗꯨꯗꯤ꯫ ꯇꯥꯕ꯭ꯔꯣ?
ꯎꯝ
ꯅꯪ ꯏꯝꯐꯥꯜ ꯆꯠꯄꯩ ꯃꯍꯩ ꯌꯥꯂꯦ ꯅꯠꯇ꯭ꯔꯥ?
ꯅꯪ ꯐꯅꯦꯛꯇꯨꯗꯤ ꯃꯤꯉꯣꯟ ꯄꯤꯊꯣꯛꯈ꯭ꯔꯥꯕ? ꯇꯥꯕ꯭ꯔꯣ? ꯃꯠ ꯃꯆꯨ ꯀꯩꯗꯧꯋꯦ ꯍꯥꯏꯅꯣ꯫
ꯇꯠ
ꯃꯆꯨ ꯀꯣꯛꯊꯔꯦ ꯍꯥꯏꯔꯣ꯫ ꯅꯪꯗꯣ ꯅꯦꯠꯋꯥꯛ ꯅꯨꯡꯉꯥꯏꯕꯃ ꯖꯒꯥꯗ ꯈꯤꯇꯪ ꯂꯦꯡꯕꯗꯤ ꯌꯥꯝꯅꯦ꯫ ꯅꯠꯇ꯭ꯔꯥꯒ ꯅꯪ ꯏꯌꯔ ꯄꯤꯠꯊꯤꯟꯖꯤꯜꯂꯤ ꯏꯌꯔ ꯄꯤꯠ ꯊꯤꯟꯖꯜꯂꯗꯤ ꯇꯥꯔꯣꯏꯀꯣ꯫
ꯅꯦꯠꯋꯥꯛ ꯌꯥꯗꯦ ꯍꯥꯏꯕ ꯁꯨꯡꯌꯥꯗ
ꯅꯪ ꯁꯤꯝꯗꯣ ꯑꯩ ꯄꯥꯏꯔꯒꯦ ꯑꯩ ꯁꯤꯝꯑꯣꯏꯅ ꯅꯪ ꯄꯥꯏꯔꯒꯦꯔꯥ꯫
ꯑꯥ
ꯌꯥꯕ꯭ꯔꯣ?
ꯄꯥꯏꯌꯣ꯫
ꯍꯤꯁꯇ꯭ꯔꯤ ꯃꯌꯥꯝ ꯐꯒꯠꯂꯛꯇꯧ ꯃꯥꯜꯂꯦ꯫ ꯍꯥꯥ
ꯄꯥꯏꯌꯣ ꯑꯩ ꯀꯩꯝ ꯑꯔꯣꯠꯄ ꯂꯩꯊꯦ꯫
ꯅꯣꯏ ꯅꯣꯏꯆꯦ ꯅꯍꯥꯟ ꯄꯨꯏ ꯐꯨꯔꯤꯠꯇꯨ ꯀꯩꯝ ꯍꯥꯏꯔꯛꯇ꯭ꯔꯥ?
ꯍꯥꯏꯔꯛꯇꯦ꯫
ꯑꯃ ꯄꯨꯒ꯭ꯔꯥꯗꯤ ꯑꯃ ꯂꯩꯔꯝꯒꯦꯅ ꯈꯟꯗꯕ꯭ꯔꯥꯕ꯫
ꯈꯟꯗꯕꯩꯅꯤ ꯑꯩꯅ ꯇꯨꯃꯤꯟ ꯂꯩ
ꯄꯨꯁꯨ ꯄꯨꯈꯤꯕ ꯑꯗꯨꯒ ꯀꯩꯝꯁꯨ ꯂꯩꯕꯤꯗꯕ꯫
ꯍꯧꯖꯤꯛꯇꯤ ꯌꯥꯝ ꯇꯣꯜꯂꯦꯗ ꯀ꯭ꯔꯤꯝꯁꯨ ꯂꯩꯇꯦ ꯁꯟꯁꯀ꯭ꯔꯤꯟꯁꯨ ꯂꯩꯇꯦ ꯂꯣꯁꯟꯁꯨ ꯂꯩꯇꯦ꯫
ꯑꯩꯗꯤ ꯁꯒꯂꯦ
ꯌꯥꯔꯦꯕ ꯅꯪ ꯋꯥꯔꯤ ꯁꯥꯟꯅ ꯅꯨꯡꯉꯥꯏꯅꯕꯩ ꯃꯇꯥꯒ ꯋꯥꯔꯤ___
ꯑꯩ ꯇꯨꯖ ꯄꯩꯖꯥꯕꯀ ꯂꯩꯒꯦ ꯅꯪ ꯑꯩ ꯇꯨꯏꯁꯟ ꯄꯩꯁꯥ ꯐꯪꯅꯤ ꯊꯥꯖꯗꯕꯔꯥ
ꯊꯖ ꯊꯖꯩ ꯊꯥꯖꯩꯌꯦ
ꯎꯝ ꯑꯗꯨꯅꯤ ꯈꯔꯣ ꯊꯥꯖꯧ ꯑꯩ ꯇꯨꯏꯁꯟ ꯄꯩꯁꯥꯁꯨꯣꯏꯗꯝ ꯄꯥꯝꯈꯤꯅꯤ
ꯎꯝ ꯑꯩꯇꯝꯅꯤꯡꯉꯦ
ꯀꯩꯅꯣ ꯍꯧꯖꯤꯛ ꯇꯨꯝꯃꯔꯦ ꯅꯪ ꯄꯨꯡ ꯀꯌꯥ ꯇꯨꯝꯗꯣꯏꯕ ꯎꯝ ꯇꯥꯗ꯭ꯔꯣ
ꯇꯧ
ꯅꯪ ꯉꯔꯥꯡ ꯄꯨꯡ ꯀꯌꯥ ꯇꯨꯝꯒꯦ
ꯈꯪꯗꯦ
ꯉꯟꯇꯥ ꯇꯨꯡꯒꯔꯝꯅꯤ ꯉꯔꯥꯡ
ꯎꯝ ꯑꯩꯈꯣꯏ ꯀꯅꯥꯒꯟꯗ ꯇꯨꯝꯗꯦ ꯄꯨꯡ ꯇꯔꯥꯃꯥꯊꯣꯏ ꯃꯈꯥꯏ ꯑꯗꯥꯢꯃꯨꯛ ꯇꯥꯔꯝꯒꯅꯤ ꯇꯥꯗ꯭ꯔ ꯇꯥꯗ꯭ꯔꯣ